ꯂꯣ
ꯅꯨꯡꯉꯔꯤꯕꯣ
ꯅꯡꯒꯤ ꯌꯥꯈ꯭ꯔꯕ꯭ꯔꯣ ꯑꯃꯨꯛ
ꯑꯅꯁꯣꯔꯦꯅ ꯍꯥꯏꯒꯦ ꯂꯩ ꯏꯃꯥꯒꯤ ꯅꯝꯕꯔ ꯏꯃꯥꯒꯤ ꯅꯝꯕꯔ ꯑꯩꯅ ꯇꯧꯕ ꯑꯩꯒꯤ ꯅꯝꯕꯔ ꯅꯠꯇꯕꯗ
ꯑꯣ ꯑꯗꯨꯃꯥꯏꯅ ꯇꯥꯎꯕ ꯌꯥꯕ꯭ꯔꯥꯅꯦ
ꯌꯥꯏ ꯍꯥꯏ ꯍꯡꯕꯗ
ꯑꯥ
ꯀꯦꯗꯧꯔꯤꯅꯣ
ꯀꯥꯔꯤꯁ ꯇꯎꯗ
ꯆꯥꯏ ꯁꯅ ꯊꯣꯡꯈ꯭ꯔꯕ꯭ꯔꯣ
ꯆꯥꯈꯔꯩꯗ
ꯀꯆ ꯇꯨꯍꯏ
ꯀꯥꯂꯨꯅ ꯑꯗꯣ ꯇꯀꯤꯝ ꯂꯥꯛꯀꯦ ꯌꯦꯟꯖꯥꯡꯗꯣ ꯈꯔ ꯄꯨꯔꯛꯄ ꯑꯗꯨꯒꯤ ꯑꯩꯗꯤ ꯆꯥꯕꯃꯥꯗꯤ ꯆꯥꯗꯦ ꯑꯗꯏꯡ ꯂꯩ ꯍꯥꯏꯑꯌꯦ
ꯑꯦ ꯌꯥꯝ ꯁꯤꯠꯄ ꯑꯣꯏꯁꯦ ꯌꯥꯝ ꯁꯤꯠꯂꯝꯒꯅꯤ ꯇꯨꯀꯤꯝꯂꯛꯇꯣ
ꯑꯣꯝ
ꯄꯤꯛꯗꯤ ꯄꯤꯛ ꯑꯦꯍꯦ!
ꯑꯣ ꯌꯥꯝꯗꯕ꯭ꯔꯥ?
ꯀꯣꯟꯇꯦꯅꯔꯗꯣ
ꯁꯦꯡꯕ
ꯌꯣꯠꯀꯤꯗꯤ ꯑꯗꯨ ꯃꯥꯏ ꯇꯥꯎꯗꯤ ꯇꯥꯎꯗꯕꯅꯤ꯫
ꯍꯣꯏ ꯐꯟꯔꯦꯖꯒꯤ ꯑꯣꯏꯕꯒꯤ
ꯌꯨꯠꯀꯤ ꯐꯟꯔꯦꯁꯀꯨꯝꯕ ꯇꯧ ꯄꯤꯛꯇꯤ - ꯄꯤꯛꯄꯅꯦ ꯇꯥꯡꯁꯨ - ꯇꯥꯡ
ꯁꯤ ꯀꯣꯜ ꯂꯥꯛꯄꯗ ꯑꯩꯒꯤ ꯃꯤꯡ ꯂꯥꯛꯄ꯭ꯔꯥ?
ꯍꯣꯏ ꯗꯤ ꯑꯥꯏ ꯗꯕ ꯂꯤꯎ ꯗꯥ ꯂꯥꯛ ꯑꯦ ꯫
ꯎꯝ ꯑꯩꯅ ꯇꯧꯕ ꯫ ꯑꯩꯅ ꯑꯃꯛ ꯇꯨꯡꯉꯥꯟꯕ
ꯉꯥꯏ ꯊꯨꯏ ꯂꯣꯡ ꯅꯥꯏꯔꯤꯗꯣ
ꯈꯪꯉꯦ꯫
ꯃꯥꯁꯨ ꯄꯥꯏꯈꯤꯕꯅꯦ ꯑꯗꯣ ꯃꯤ ꯂꯩꯥꯏꯇꯕꯒꯤ ꯋꯤꯁꯗꯝ ꯈꯣꯏꯗꯁꯨ ꯍꯥꯏꯕ ꯃꯥꯜꯂꯦ ꯃꯥꯅ꯫
ꯑꯣ ꯍꯨꯡ ꯍꯨꯡ
ꯄꯥꯏꯅꯤꯡꯗꯦ ꯍꯥꯏꯕ ꯃꯥꯜꯂꯦ ꯑꯗꯣ ꯎꯝ ꯗ꯭ꯌꯨꯗꯁꯨ ꯀꯣꯜ ꯇꯧꯕ ꯌꯥꯏꯌꯦ ꯑꯩꯉꯣꯟꯗ ꯀꯣꯜ ꯇꯧꯅꯤꯡꯗ꯭ꯔꯗꯤꯅ ꯍꯥꯏꯗꯤ ꯍꯥꯏꯕꯅꯦ ꯑꯩ ꯑꯩꯉꯣꯟꯗ
ꯑꯣ
ꯏꯀꯥꯏꯌꯦꯗ ꯍꯥꯏꯈꯤ ꯃꯅꯦ ꯃꯥ
ꯑꯣ ꯍꯣꯏ ꯃꯥꯗꯣ ꯈꯔ ꯏꯀꯥꯏꯒꯟꯕꯅꯤ ꯃꯃꯥꯏꯗꯣ ꯈꯔ ꯃꯝꯂꯤ ꯃꯝꯂꯤꯒ ꯇꯧꯔꯒ ꯃꯣꯏꯗꯤ ꯌꯨ ꯊꯛꯄ ꯃꯇꯝꯗ ꯈꯛ ꯄꯅꯦꯕ ꯋꯥꯒ ꯉꯥꯡꯕꯗꯣ
ꯑ ꯈꯔ ꯏꯀꯥꯏ ꯒꯟꯕ ꯃꯥꯜꯂꯦ ꯃꯥꯗꯣ
ꯎꯝ ꯎꯅꯤꯡꯇꯥꯡꯗꯣ ꯃꯥꯏ ꯇꯧꯕ꯭ꯔꯥ ꯈꯪꯗꯦ ꯑ ꯍꯨꯡ
ꯃꯣꯏꯗꯣ ꯈꯔ ꯕꯤꯖꯤ ꯑꯣꯏꯕ ꯃꯥꯜꯂꯦ
ꯍꯣꯏ ꯉꯁꯤ ꯐꯥꯎꯗꯤ ꯕꯤꯖꯤ ꯑꯣꯏ
ꯍꯌꯦꯡꯁꯨ ꯍꯌꯦꯡꯁꯨ ꯃꯣꯏ ꯑ ꯑꯃꯨꯛ ꯁꯣꯁꯦꯜ ꯋꯥꯛ ꯂꯩꯑꯦ ꯍꯥꯏꯌꯦ
ꯑꯦ
ꯑꯁ ꯌꯥꯝꯅꯪꯁꯨ ꯋꯥꯔꯦ ꯂꯥꯛꯑꯦ ꯍꯣꯏ ꯋꯥꯑꯦ ꯍꯥꯏꯔꯒ ꯂꯥꯛꯏꯕꯅꯦ ꯃꯥꯁꯨ
ꯑꯣ ꯋꯥꯔꯝꯒꯅꯤ ꯈꯨꯁꯥꯎꯗꯨꯒ
ꯍꯦꯂꯤ ꯇꯦꯠꯁ ꯊꯥꯔꯛꯑꯦ
ꯍꯦꯂꯤ
ꯍꯣꯏ
ꯀꯔꯤ ꯍꯥꯏꯕ꯭ꯔꯥ
ꯎꯝ ꯏꯝꯐꯥꯜꯗ ꯂꯩꯕ꯭ꯔꯥꯅ
ꯍꯣꯏ ꯑꯩ ꯍꯟꯗꯛ ꯏꯁꯛ ꯐꯖ ꯐꯖꯊꯣꯛꯄ꯭ꯔꯣ ꯍꯥꯏꯌꯨ
ꯎ ꯃꯥꯗꯣ ꯃꯔꯛ ꯃꯔꯛꯇ ꯑꯗꯨꯝ :ꯇꯦꯠꯁ ꯊꯥꯕꯅꯤ ꯑꯩꯉꯣꯟꯗ
ꯑꯣ ꯑꯦꯛꯁ ꯑꯣꯏꯕꯅꯤꯅ ꯅꯤꯡꯁꯤꯡꯕꯩꯅꯤꯅꯦ
ꯑꯩꯅ ꯎꯝ ꯍꯣꯏ ꯂꯩꯌꯦ ꯍꯥꯏꯔꯒ ꯃꯥꯁꯨ ꯏꯝꯐꯥꯜꯗ ꯂꯩꯌꯦ ꯍꯥꯏꯌꯦ
ꯑꯣ ꯑꯣ ꯀꯔꯤ
ꯅꯍꯥꯟ ꯈ꯭ꯔꯤꯁꯃꯥꯁꯇ ꯂꯥꯛꯄ ꯃꯇꯝ ꯑꯗꯨꯃꯥꯏꯅ ꯇꯧꯋꯦꯗ ꯅꯪ ꯏꯝꯐꯥꯜꯗ ꯂꯩꯕꯔꯥ ꯅꯪ ꯍꯣꯏ ꯀꯔꯤ ꯂꯩꯀꯥꯏꯗ ꯂꯩꯕ꯭ꯔꯥ ꯍꯥꯏꯅ ꯅꯦꯀꯥꯂꯣꯡꯗ ꯂꯩꯑꯦ ꯍꯥꯏꯕ꯭ꯔꯥ ꯑꯩꯁꯨ ꯉꯔꯥꯡꯗ ꯅꯦꯀꯥꯂꯣꯡꯗ ꯂꯥꯛꯑꯦ ꯍꯥꯏꯌꯦ ꯑꯗꯣ ꯑꯗꯨꯒꯨꯝꯕ ꯋꯥ ꯈꯛꯇꯅꯤꯗ ꯇꯦꯛꯁ ꯊꯥꯔꯁꯨ ꯑꯇꯣꯞꯄꯗꯤ ꯍꯥꯏꯗꯤ ꯍꯥꯏꯗꯕꯅꯦ ꯑꯗꯣ ꯃꯔꯛ ꯃꯔꯛꯇꯗꯤ ꯑꯗꯨꯝ ꯈꯔꯗꯤ ꯑꯣꯏꯕ ꯃꯥꯜꯂꯦ
ꯑꯩꯅ ꯅꯪ ꯅꯪꯗꯤ ꯆꯔꯆ ꯂꯥꯛꯇꯕ꯭ꯔꯣ ꯆꯠꯄ ꯌꯥꯗ꯭ꯔꯣ ꯅꯪꯒꯤꯅ ꯏꯌꯥꯝꯕꯗꯤ ꯂꯥꯛꯑꯦꯅ ꯍꯥꯏꯔꯒ ꯑꯩꯗꯤ ꯆꯔꯆ ꯃꯐꯝꯁꯨ ꯈꯪꯗꯦ ꯑꯗꯣ ꯒꯥꯔꯤꯗꯣ ꯃꯆꯥ ꯑꯣꯏꯕꯅꯤꯅ ꯃꯣꯏ ꯑꯅꯤ ꯈꯛꯇ ꯆꯠꯂꯒꯦ ꯍꯥꯏꯌꯦꯅ
ꯑꯣ
ꯑꯦꯛꯖꯝ ꯂꯣꯏꯕꯤꯒꯤꯅꯤ ꯃꯣꯏꯗꯣ ꯎꯅꯥꯁꯦ ꯍꯥꯏꯒꯅꯤ ꯑꯩꯅ
ꯃꯅꯥꯎ ꯅꯨꯄꯥꯅꯤ ꯑ
ꯑꯣ ꯑꯣ ꯗꯨꯏꯂꯥꯂꯦꯟꯗ ꯂꯩꯔꯝꯃꯅꯤ ꯃꯣꯏꯗꯣ
ꯎꯝ ꯎꯅꯁꯦ ꯍꯥꯏꯔꯒ ꯀꯣꯏꯕ ꯆꯠꯀꯅꯤꯁꯨ ꯌꯥꯝ ꯉꯥꯡꯅꯍꯥꯏꯗꯣꯛꯇꯕꯤꯔꯛꯑꯦ
ꯆꯠꯂꯣ ꯍꯣꯏ ꯆꯠꯂꯣ ꯑ ꯂꯣꯛꯇꯥꯛ ꯂꯣꯛ ꯇꯥꯛꯗ ꯆꯂꯨ ꯍꯥꯏ ꯎ ꯅꯪ ꯑ ꯑꯗꯨ ꯇ ꯃꯁ ꯑꯤ ꯏꯕꯦꯝꯃ ꯌꯥꯔꯦ ꯑꯩ ꯄꯥꯛꯊꯣꯛꯒꯅꯤꯀꯣ
ꯑꯕꯤ ꯏꯅꯤ ꯏ ꯀꯣ ꯃꯤꯅꯣ ꯋꯥꯗꯤꯦ
ꯑꯁꯥꯏ ꯑꯁꯦꯡꯕꯀꯤ ꯊꯦꯡꯅꯕ ꯆꯠ ꯎ ꯌꯥꯔꯦ ꯃ
ꯀꯩꯅ ꯑꯩꯅ ꯍꯥꯡꯒꯅꯦ ꯍꯥꯏ ꯃꯃꯦꯗ
ꯍꯣ ꯅꯪꯅ ꯃꯉꯣꯟꯗ ꯍꯥꯏ ꯣꯏꯕ ꯋꯥ ꯑꯣ
ꯌꯥꯏꯀꯣ ꯋꯥꯏꯁ
ꯌꯥꯏꯦ ꯍꯣꯏ ꯆꯠꯂꯣ ꯂꯣꯛꯇꯥꯛꯇ
ꯎꯝ ꯎꯝ
ꯑꯩ ꯄꯩꯁꯥꯁꯨ ꯂꯩꯇ꯭ꯔꯦ
ꯟꯖꯤꯅ ꯣꯅꯥꯅ ꯈꯥꯡꯪꯗꯦꯀꯣ
ꯈꯣꯡꯉꯅ
ꯑꯣ ꯃꯥ ꯅꯣꯏ ꯑꯅꯤꯁꯨ ꯀꯣꯜ ꯇꯧꯕ ꯌꯥꯏꯌꯦꯦ
ꯃꯥꯁꯨ ꯄꯥꯏꯈ꯭ꯔꯕ꯭ꯔꯥ
ꯄꯥꯏꯈ꯭ꯔꯕ ꯅ ꯀ꯭ꯂ꯭ꯂꯨꯒꯤꯗꯤ ꯌꯥꯗꯕ ꯃꯥꯒꯤꯗꯤ ꯌꯥꯏ ꯉꯔꯥꯡꯗꯣ ꯑꯩꯈꯣꯏ ꯑꯅꯤ ꯀꯣꯜ ꯇꯧꯈ꯭ꯔꯦ
ꯌꯥꯗꯕꯒꯂꯣꯦ
ꯈꯪꯗꯦ ꯕꯦꯔꯤꯐꯥꯏ ꯇꯧꯗꯕ ꯃꯥꯜꯂꯦ ꯑꯗꯩ ꯃꯥꯒꯤ ꯑꯩꯒꯤꯁꯨ ꯑꯗꯨꯝ ꯈꯔ ꯇꯑꯣꯏꯅꯅ ꯅꯨꯃꯤꯠ ꯀ ꯌꯥꯔꯥ ꯑꯩꯒꯤ ꯆꯥꯡ
ꯁꯤꯅ ꯑꯃꯨꯛ ꯁꯦꯝꯔꯒ ꯑꯩꯗꯤ ꯉꯁꯤꯅ ꯑꯃꯨꯛ ꯕꯦꯔꯤꯐꯥꯏ ꯇꯧꯋꯦ
ꯌꯦꯟꯇꯥꯥꯗꯦ ꯀꯂꯨꯒꯤꯗꯤ ꯌꯥꯗꯕ ꯑꯗꯨꯒꯤꯅꯦ
ꯃꯉꯣꯟꯗ ꯑꯃꯨꯛ ꯇꯦꯛꯁ ꯊꯥ ꯍꯣꯏ ꯌꯥ ꯂꯥꯛꯀꯅꯤ ꯅꯤꯁꯨꯇꯥꯕꯅ
ꯀꯧꯗꯤꯜ ꯂꯥꯛꯄ ꯑꯗꯨꯗꯣ ꯃꯥꯒꯤꯗꯣ
ꯀꯃꯦ ꯀꯣꯑꯣꯔꯗꯤꯅꯦꯇꯔ ꯣ ꯇꯦꯛꯁ ꯊꯥꯎ ꯑꯗꯨꯒ ꯃꯥ ꯑꯩꯗꯤ ꯑ ꯃꯤꯅꯨꯗꯨ ꯅꯝꯃꯒ ꯑꯩꯗꯤ ꯀꯥꯀꯔꯤ ꯐꯣꯟ꯭ꯔꯣꯗꯨ ꯁꯦꯟ ꯇꯧꯔꯒ ꯊꯥꯈ꯭ꯔꯣ
ꯎꯝ
ꯑꯩꯗꯤ ꯉꯁꯥꯏ ꯇꯧꯕꯅꯦ
ꯎꯝ ꯃꯥꯒꯤ ꯄ꯭ꯔꯣꯐꯥꯏꯜꯗꯣ ꯁꯕꯃꯤꯠ ꯇꯧꯕ ꯌꯥꯗꯣꯏꯅꯦ ꯂꯥꯁꯇ
ꯏꯁꯀ꯭ꯔꯤꯟ ꯁꯣꯠ ꯇꯧꯔꯒ ꯁꯨꯝꯃꯤ ꯇꯧꯒꯗꯕ ꯍꯥꯏꯕꯅꯤ ꯑꯥ ꯑꯁꯤꯗ ꯀꯑꯣꯔꯗꯤꯅꯦꯇꯔ ꯗ
ꯍꯣꯏꯗꯤ ꯅꯍꯥꯟꯗꯣ ꯄ꯭ꯔꯣꯐꯥꯏꯜꯗꯣ ꯂꯥꯁꯇ ꯀꯝꯄ꯭ꯂꯤꯠ ꯁꯝꯃꯤꯠ ꯇꯕ ꯌꯥꯕ꯭ꯔꯥꯗꯣ ꯄ꯭ꯔꯣꯐꯥꯏꯜ ꯀꯝꯄ꯭ꯂꯤꯠ ꯍꯥꯏꯕ꯭ꯔꯥ
ꯍꯣꯏ
ꯃꯥꯒꯤꯗꯣ ꯌꯥꯗꯕ ꯑꯗꯣ
ꯃꯥꯅ ꯑꯗꯨꯗꯤ ꯃꯥꯅ ꯀꯝꯄ꯭ꯂꯤꯠ ꯇꯧꯗꯕꯒꯤꯅꯤꯅ
ꯁꯃꯤꯠ ꯇꯥꯎꯕ ꯌꯥꯗꯕꯅꯦꯗ ꯗꯤ ꯂꯣꯏ ꯇꯧꯋꯦ
ꯇꯨꯈ꯭ꯔꯔꯣ
ꯎꯝ
ꯃꯣꯏꯒꯤ ꯋꯦꯕꯁꯥꯏꯠꯁꯦ ꯈꯔ ꯈꯔ ꯕꯦꯔꯥꯜ ꯂꯩꯕ ꯃꯥꯜꯂꯦ
ꯍꯣꯏ ꯈꯣꯏꯒꯤꯗꯣ ꯑꯩ ꯒ꯭ꯌꯥꯟ ꯇꯥꯕ ꯍꯧꯔꯦ ꯃꯔꯥꯒꯅ ꯃꯔꯥꯥꯛꯗꯤ ꯀꯣ ꯔꯤꯖꯦꯛꯒꯨꯝꯕ ꯆꯠꯄ ꯃꯥꯜꯂꯦ ꯀ ꯀꯝꯄꯂꯤꯠ ꯑꯣꯔꯁ ꯑꯗꯨꯝ ꯖꯦ ꯇꯥꯎꯕ ꯃꯥꯜꯂꯦ ꯑꯩꯦꯟ ꯇꯥꯔꯦ ꯍꯧꯖꯤꯛ
ꯑꯗꯨ ꯑꯣꯏꯔꯁꯨ ꯀꯔꯤ ꯍꯥꯏꯁꯤ꯭ꯔꯥ ꯔꯤꯖꯦꯛ ꯃꯅꯨꯡꯗ ꯔꯤꯖꯦꯛ ꯑꯣꯏꯔꯗꯤ ꯔꯤꯖꯦꯛ ꯉꯝꯕ ꯑꯗꯨꯝ ꯂꯥꯛꯄ ꯅꯤ ꯍꯥꯏꯒꯅꯤ
ꯑꯣ ꯊꯣꯛꯇꯦꯅ ꯒ꯭ꯔꯨꯞꯇꯁꯨ ꯑꯗꯨꯝ ꯍꯥꯏꯌꯦꯅ
ꯑꯅꯤ ꯂꯩꯕꯅꯦ ꯅꯣ ꯁꯤ ꯃꯔꯝꯗ ꯉꯥꯡꯉꯔꯣꯏꯁꯦ
ꯎꯝ
ꯍꯅꯗꯤ ꯍꯌꯦꯡꯁꯤꯗꯤꯩ ꯍꯌꯦꯡ ꯊꯤꯌꯨꯉꯩ ꯂꯥꯛꯀꯅꯤ ꯍꯥꯏꯕꯅꯤ ꯖꯣꯁꯥꯗꯅꯦ
ꯐꯔꯤꯔꯥ
ꯇ ꯅꯤꯡꯟ ꯀꯣꯇ ꯎꯝ
ꯌꯥꯝ ꯌꯥꯝ ꯌꯥꯝꯃꯤꯅ ꯃꯣꯏꯗ ꯀꯜꯂꯦꯍꯦ ꯊꯤꯌꯨ ꯑꯩꯈꯣꯏ ꯑꯅꯤꯔꯣ
ꯑ ꯍꯣꯏ ꯊꯤꯌꯨꯃꯩꯉꯣꯗꯁꯨ ꯍꯥꯏꯕ ꯌꯥꯏ ꯑꯩ ꯑꯅꯤ ꯑꯍꯨꯝ ꯈꯛꯇꯅꯤ ꯆꯥꯕꯩ ꯌꯥꯝ ꯆꯥꯗꯦ ꯑꯩ
ꯑꯩ ꯑꯅꯤ ꯆꯥꯏ ꯑꯩꯁꯨ
ꯑꯅꯤ ꯑꯍꯨꯝ ꯑꯣꯏꯔꯝꯅꯤ
ꯕꯨꯡꯗꯤ ꯌꯥꯝ ꯆꯥꯗꯦꯅ
ꯍꯣꯏ ꯗꯥꯏꯅꯥꯒ ꯊꯤꯌꯨꯉꯩ ꯐꯖꯅ ꯆꯥꯕꯅꯦ ꯁꯛ ꯔꯃꯦꯟꯗ ꯍꯥꯞꯄ꯭ꯔꯒ ꯃꯕꯥꯅꯤꯗꯤ
ꯇ ꯌꯥꯅ ꯃꯣꯏ ꯑꯅꯤ ꯆꯠꯃꯤꯟꯅꯕꯗꯣ ꯌꯥꯝ ꯆꯥꯕꯒꯤ
ꯍꯣꯏ ꯆꯥꯏ ꯌꯥꯝ ꯆꯥꯕ ꯆꯥꯕ ꯌꯥꯏ ꯑꯗꯨ ꯃꯣꯏꯅ ꯄꯩꯁꯥ ꯆꯥꯁꯦ ꯍꯥꯏꯔꯗꯤ ꯄꯩꯁꯥꯗꯩ ꯇꯦ ꯑꯗꯨꯗ ꯍꯥꯏꯕꯒꯤ
ꯎꯝ ꯃꯣꯏ ꯑꯅꯤꯗꯤ ꯁꯤꯡꯖꯨꯕꯨꯗꯤ ꯄꯥꯛ ꯆꯥꯗꯦꯅ ꯈꯣꯏꯅꯦ ꯆꯥꯕꯗꯣ
ꯃꯥ ꯗꯥꯏꯅꯥꯅ ꯆꯥꯗꯕꯗꯣ ꯃꯄꯥꯟꯗ ꯌꯣꯜꯂꯦ ꯍꯥꯏꯕꯒꯤ ꯆꯥꯗꯕꯅꯦ
ꯑꯣꯏꯔꯝꯅꯤꯗ ꯎꯝ
ꯈꯪꯗꯦ
ꯅꯠꯇ꯭ꯔꯦꯗꯣ ꯑꯕꯨꯡꯒꯤꯁꯨ ꯍꯟꯗꯛ ꯑꯃꯨꯛ ꯊꯥꯈ꯭ꯔꯕꯅꯦ ꯅꯨꯡꯉꯥꯏꯇꯦꯅ
ꯍꯣꯏ
ꯎꯝ ꯃꯥꯁꯨ ꯄꯩꯁꯥ ꯂꯩꯔꯝ ꯃꯣꯏ
ꯍꯣꯏ ꯍꯣꯏ ꯇꯣꯂꯣꯞ ꯆꯥꯕꯩ ꯃꯥ ꯄꯩꯁꯥ ꯌꯥꯝ ꯄꯥꯏꯕꯅꯤ ꯃꯥꯒꯤ ꯃꯄꯥꯏ ꯑꯦꯀꯥꯎꯟꯁꯨ ꯄꯥꯏꯕꯅꯤ ꯃꯥꯏꯒ ꯄꯩꯁꯥ ꯌꯥꯝ ꯂꯩꯕꯅꯤ ꯃꯥ ꯔꯤꯆ ꯑꯣꯏꯕꯅꯤ ꯀ꯭ꯔꯤꯗ ꯑꯩꯈꯣꯏꯅꯤ ꯂꯥꯏꯕ
ꯑꯩꯠꯇꯤ ꯅꯥꯏꯟꯇꯤꯒꯨꯝꯕ ꯆꯔꯝꯒꯅꯤ ꯃꯥꯒꯤ ꯃꯄꯥꯒꯤ ꯌꯥꯔꯗꯤ ꯁꯤꯛꯁꯇꯤ ꯁꯚꯦꯟꯇꯤ ꯑꯦꯠ ꯂꯤꯁꯇꯤ ꯅꯨꯄꯥ ꯑꯣꯏꯔꯝꯅꯤꯅ
ꯍꯣꯏ ꯍꯟꯗ꯭ꯔꯦ ꯍꯟꯗ꯭ꯔꯦꯠ ꯄꯔꯁꯦꯟꯒꯤ ꯃꯅꯨꯡꯗ ꯑꯩ ꯇꯤꯒꯨꯝꯕꯗꯤ ꯂꯣꯏꯁꯤꯟꯔꯝꯒꯅꯤ ꯃꯄꯥꯒꯤꯗꯣ
ꯑ ꯍꯣꯏ ꯑꯗꯣ ꯃꯥꯁꯨ ꯃꯅꯥꯎ ꯅꯨꯄꯥꯒꯨꯝꯕ ꯃꯥꯒꯤ ꯃꯃꯥꯒꯨꯝꯕ ꯂꯩꯌꯦ ꯅꯥꯒꯤ ꯈꯔ ꯌꯦꯡ ꯌꯦꯡꯕ ꯇꯥꯔꯦꯅ ꯃꯄꯥꯒꯤ ꯃꯥꯅ ꯄꯥꯏꯕꯅꯤꯅ
ꯃꯃꯥꯁꯨ ꯄꯩꯁꯥ ꯂꯥꯛꯄꯅꯦ ꯑꯗꯨꯒ ꯃꯥꯒꯤ ꯃꯥꯒꯤ ꯃꯅꯥꯎꯅ ꯅꯨꯄꯤꯁꯤꯡꯒꯁꯨ ꯐ꯭ꯔꯤꯔꯥ ꯄꯩꯁꯥ ꯂꯥꯛꯄꯅꯦ ꯑꯗꯨꯕꯨ ꯏꯁꯀꯣꯂꯔꯁꯤꯞ ꯂꯥꯛꯄ ꯂꯥꯏ ꯌꯥꯝꯅ ꯌꯥꯝ ꯂꯥꯛꯄꯅꯤ ꯑꯗꯨꯒ ꯃꯕꯣꯡꯗꯨꯁꯨ ꯊꯕꯛ ꯇꯧꯔꯅꯤ ꯏꯟꯀꯝ ꯂꯥꯛꯇꯕ ꯍꯥꯏꯕ
ꯍꯣꯟꯗ ꯂꯥꯛꯑꯒꯗꯤꯁ ꯄ ꯈꯔ ꯍꯥꯏꯔꯒ ꯂꯥꯛꯑꯦꯅ
ꯍꯥ
ꯍꯣꯅ ꯈꯨꯟꯗꯒꯤꯂꯥꯛꯄ ꯃꯇꯝꯗ ꯗ꯭ꯔꯦꯁꯇꯣ ꯍꯥꯞꯄꯒꯤ ꯏꯁꯇꯜꯗꯣ ꯈꯔ ꯍꯥꯏꯈ꯭ꯔꯦꯅ ꯃꯥꯁꯨ ꯉꯁꯤꯗꯤ ꯑꯗꯨꯝ ꯌꯥꯏꯑꯦ ꯦꯀꯦ ꯟꯗꯨꯗꯤ ꯑꯁ ꯂꯣꯏꯅꯦꯦ ꯑꯩ ꯌꯦꯡꯕꯅꯦ ꯌꯦꯡꯉꯁꯤ ꯎꯝꯁꯤ ꯁꯤꯗꯤ ꯌꯥꯑꯦꯅ
ꯍ ꯑꯗꯨꯒ ꯃꯥꯒꯤ ꯃꯁꯇꯥꯏꯁꯒꯨꯝꯕꯗꯣ ꯀꯥꯛꯅꯤꯡꯉꯥꯏꯗꯤ ꯂꯩ ꯑꯦꯅꯤꯒ ꯆꯥꯛ ꯑꯃꯨꯛ ꯂꯥꯛꯑꯝꯒꯦ ꯇꯧꯋꯦ
ꯎꯝ ꯈꯔꯤ ꯆ
ꯑꯩꯁꯨ ꯊꯣꯡꯉꯤꯗ ꯅꯪ ꯑꯗꯨ ꯀꯔꯤꯔꯥ ꯒꯦꯁꯇ꯭ꯔꯤꯛꯀꯤ ꯆꯥꯕꯒꯤ ꯈꯔ ꯅꯨꯡꯉꯥꯏꯒꯗꯕ ꯃꯥ ꯅꯨꯡꯉꯥꯏꯔꯝꯒꯅꯤꯀꯣ ꯅꯪꯗꯣ ꯃꯅꯤ ꯒꯨꯝꯕꯗ ꯑꯩꯗꯤ ꯌꯥꯝ ꯅꯨꯡꯉꯥꯏꯌꯦ